ꯇꯥꯕ꯭ꯔꯣ ꯑꯁꯤ ꯑꯩꯅ ꯍꯧꯖꯤꯛꯄꯤ ꯍꯧꯖꯤꯛ ꯄꯤꯕꯗꯔꯥ ꯂꯥꯁꯇ ꯄꯤꯕꯥꯗꯨꯔꯥ ꯑꯌꯥ ꯀꯃꯥꯏꯅ
ꯅꯠꯇ‌ꯦ ꯅꯠꯇ‌ꯦ ꯑꯗꯨ ꯅꯝꯁꯦꯅ ꯇꯧꯕ ꯍꯣꯏ
ꯑꯣ ꯁꯦꯀꯦꯟꯒꯤꯗꯣ ꯀꯔꯤꯒꯤ ꯌꯥꯅ
ꯍꯣꯔ‌ꯦꯟ ꯌꯦꯡꯉꯛꯀ‌ꯦ ꯑꯗꯨꯁꯨ ꯍꯣꯏ ꯑꯗꯨꯒꯀꯣ ꯍꯣꯏ
ꯁꯥ ꯑꯃ ꯇꯏ ꯑꯣꯏꯅ
ꯎꯝ
ꯑꯩꯈꯣꯏ ꯑꯦꯛꯖꯥꯝꯗꯣ
ꯎꯝ
ꯍꯧꯖꯤꯛ ꯍꯧꯗ꯭ꯔꯤ ꯄꯨꯡ ꯑꯅꯤꯗꯥ ꯍꯥꯎꯕ ꯁꯥꯗ ꯁꯤꯕꯨ ꯀꯃꯥꯏꯅ ꯑꯦꯛꯖꯥꯝ ꯆꯠꯀ‌ꯦꯔꯣ ꯇꯨ ꯀꯥꯞꯅꯤꯡꯉꯦ
ꯄꯨꯡ ꯑꯅꯤꯗ ꯍꯧꯕꯥꯅꯦꯕ
ꯑꯥꯎ ꯄꯨꯡ ꯑꯅꯤꯗꯀꯣ ꯄꯨꯡꯃꯉꯥ ꯐꯥꯎꯕ
ꯑꯗꯨ ꯀꯅꯥ ꯀꯅꯥ ꯆꯠꯃꯤꯟꯅꯒꯅꯤ ꯀꯅꯥꯒ ꯆꯠꯃꯤꯟꯅꯒꯅꯤ
ꯏꯅꯥꯎꯅꯨꯄꯤꯒ ꯏꯅꯥꯎꯅꯨꯄꯤꯒ ꯆꯠꯁꯦ ꯍꯥꯏꯕꯅꯤ
ꯃꯥꯗꯤ ꯑꯦꯛꯖꯥꯝ ꯑꯣꯏꯔꯛꯈ꯭ꯔꯕꯣ
ꯑꯦꯛꯖꯥꯝ ꯂꯩꯕ ꯃꯥꯅ ꯗꯦꯠ ꯁꯤꯛꯁꯇꯤꯟꯗ ꯑꯦꯛꯖꯥꯝ ꯂꯩꯕ
ꯑꯗꯣ ꯃꯥ ꯅꯪꯗꯕ ꯃꯇꯝꯗꯨꯗꯤ ꯀꯃꯥꯏꯅ ꯇꯧꯕ
ꯈꯪꯗꯦ ꯌꯦꯡꯕ ꯇꯥꯔꯦ ꯏꯅꯥꯎ ꯅꯨꯄꯥꯒ ꯆꯠꯀꯦꯔꯥ ꯏꯅꯥꯎ ꯅꯨꯄꯥꯒ ꯆꯠꯄꯗꯣ ꯌꯥꯗꯕ ꯃꯥꯗꯣ ꯒꯥꯔꯤ ꯊꯧꯕꯗꯣ ꯍꯥꯏꯕ ꯃꯥꯗꯤ ꯆꯠꯅꯤꯡꯕ
ꯍꯣꯏꯅꯦ ꯑꯗꯨꯁꯨ ꯐꯩꯅꯦ ꯎꯝ
ꯅꯪ ꯍꯧꯖꯤꯛ ꯁꯥꯗꯕ꯭ꯔꯥ
ꯍꯣꯏꯗꯤ ꯁꯥꯗꯦꯗ ꯑꯩꯈꯣꯏꯗꯤ ꯅꯣꯡ ꯆꯨꯔꯗꯤ ꯈꯔ ꯏꯪꯉꯦ ꯎꯝ
ꯁꯥ ꯑꯃ ꯇꯧꯋꯦ ꯑꯗꯨꯒꯀꯣ ꯁꯥꯔꯁꯨꯀꯣ ꯅꯨꯡꯗꯥꯡꯗꯗꯤ ꯏꯪꯕꯗꯣ ꯑꯗꯨꯝ ꯅꯨꯡꯉꯥꯏ
ꯎꯝ
ꯑꯩ ꯍꯧꯖꯤꯛ ꯑꯩꯒꯤ ꯀꯣꯟ ꯇꯥꯕ꯭ꯔꯥ ꯀꯟꯅ ꯍꯣꯏ ꯅꯨꯡꯗꯥꯡꯗ ꯏꯪꯕ ꯇꯧꯋꯦ ꯕ꯭ꯂꯥꯟꯀꯦꯠ ꯑꯅꯤ ꯁꯨꯔꯅꯤ ꯕ꯭ꯂꯥꯟꯀꯦꯠꯀ ꯑꯅꯤ ꯌꯨꯁ ꯇꯧꯕꯅꯦ
ꯑꯥ
ꯎ ꯊꯥꯏꯅꯗꯤꯀꯣ
ꯎꯝ
ꯎ ꯅꯨꯡꯗꯥꯡꯗꯁꯨ ꯑꯗꯨꯝ ꯁꯥꯕꯅꯦꯕ
ꯎꯝ
ꯋꯤꯗꯥꯎꯠ ꯕ꯭ꯂꯥꯡꯀꯦꯠ ꯃꯀꯩꯠ ꯍꯥꯕꯕ ꯇꯨꯝꯕꯅꯦꯕꯀꯣ ꯍꯧꯖꯤꯛꯇꯤ ꯑꯗꯨꯝ ꯕ꯭ꯂꯥꯟꯀꯦꯠꯀ ꯍꯥꯞꯄ ꯑꯗꯨꯝ ꯇꯨꯝꯕꯅꯦ ꯍꯧꯖꯤꯛꯇꯤ
ꯅꯠꯇ꯭ꯔꯣ
ꯀꯔꯤ ꯍꯅ ꯃꯤꯅꯣ ꯍꯥꯏ ꯆꯕꯤꯕ ꯐꯥꯗꯦ
ꯑꯗꯨꯅ ꯁꯤ ꯑꯦꯛꯖꯥꯝ ꯂꯣꯏꯔꯒ ꯀꯩ ꯇꯧꯅꯤꯕ
ꯔꯤꯛ ꯄꯥꯕꯥ ꯍꯧꯔꯅꯤꯌꯦ
ꯄ꯭ꯂꯥꯟꯗꯤ ꯂꯩꯌꯣꯍꯦ ꯄ꯭ꯂꯥꯟ ꯂꯩꯇ ꯄꯖꯥ ꯄꯪ ꯆꯣꯡ ꯆꯣꯡꯒꯅꯨꯍꯦ ꯃꯤ ꯆꯦꯟꯂꯦ ꯍꯥꯏꯔꯗꯤ ꯅꯪꯁꯨ ꯆꯦꯟꯒꯅꯤ ꯂꯥꯏꯔꯤꯛ ꯄꯥꯕꯗꯣ ꯌꯥꯔꯣꯏ ꯀꯩ ꯑꯦꯛꯖꯥꯝ ꯊꯥꯅꯤꯡꯕ꯭ꯔꯥ ꯑꯁꯤ ꯇꯧꯕꯅꯤ ꯑꯗꯥ ꯇꯧꯒꯅꯤ ꯀꯒꯣꯜ ꯑꯃ ꯂꯩꯇꯕꯤꯗ ꯅꯪ ꯃꯤ ꯃꯤ ꯃꯌꯥꯝꯂ ꯄꯥꯏꯌꯦꯅ ꯅꯪꯁꯨ ꯄꯥꯒꯅꯦꯕ꯭ꯔꯣ
ꯑ ꯍꯦ ꯏꯩꯅ ꯉꯔꯥꯡ ꯑꯍꯥꯞꯗꯤ
ꯑꯣꯝ ꯑꯣ ꯍꯥꯟ ꯆꯥꯡ ꯇꯧꯕꯣ ꯎꯝ
ꯑꯃ ꯇꯥꯔꯦ
ꯏꯃꯥꯗꯤ ꯍꯟꯗꯛ ꯍꯣꯁꯄꯤꯇꯥꯜꯒ ꯏꯃꯥꯗꯤ ꯍꯣꯁꯄꯤꯇꯥꯜꯒꯨꯝꯕ ꯆꯦꯛꯑꯞ ꯆꯠꯇ꯭ꯔꯣ
ꯆꯠꯇꯦ
ꯎꯝ ꯃꯔꯛ ꯃꯔꯛꯇ ꯆꯦꯛꯑꯞ ꯇꯧꯒꯗꯕꯅꯤ ꯑꯍꯟ ꯑꯩꯈꯣꯏꯗꯤ ꯗꯤꯁꯄꯦꯟꯁꯔꯤꯒꯨꯝꯕ ꯑꯅꯛꯄꯗ ꯂꯩꯇ꯭ꯔꯣ
ꯎꯝ ꯂꯩꯌꯦ ꯌꯨꯝ ꯃꯤ ꯂꯥꯏꯇꯩ
ꯃꯤ ꯂꯩꯇꯦ ꯑꯍꯟꯈꯣꯏꯒꯤ ꯂꯩꯇꯦ
ꯑ
ꯎꯝ ꯗꯤꯁꯄꯦꯟꯁꯔꯤꯒꯨꯝꯕ ꯂꯩꯔꯗꯤ ꯄꯨꯔꯣ ꯄꯨꯔꯒ ꯊꯥ ꯑꯅꯤ ꯊꯥ ꯑꯅꯤꯒꯨꯝꯕꯗ ꯑꯃꯔꯛꯇꯤ ꯌꯦꯡꯅꯤꯡꯉꯥꯏ ꯇꯧꯕ ꯁꯣꯏꯗꯅꯤꯡꯉꯥꯏ ꯑꯍꯥꯟꯕ ꯑꯣꯏꯕꯤ ꯑꯅꯤꯅ ꯕꯤꯄꯤ ꯈꯪꯗꯦ ꯕꯤ ꯄꯤ ꯈꯪꯗꯦ ꯆꯤꯅꯤ ꯈꯪꯗꯦ ꯑꯗꯨꯒꯨꯝꯕ ꯌꯥꯝ ꯆꯦꯛꯁꯤꯟꯒꯗꯕꯅꯦ
ꯎꯝ ꯅꯍꯥꯟꯗꯣ ꯁꯨꯄꯔ ꯇꯦꯁ ꯇꯧꯕꯒꯤ ꯀꯩꯝꯇ ꯇꯧꯒꯅꯤ
ꯋꯥꯀꯤꯡꯒꯨꯝꯕꯗꯤ ꯆꯠꯄ꯭ꯔꯣ
ꯆꯠꯇꯦ ꯆꯠꯄ ꯍꯥꯢꯕꯕꯨ ꯑꯁꯨꯝ ꯃꯣꯏ ꯃꯣꯏꯒꯤ ꯊꯕꯛ ꯂꯩꯕꯗꯣ ꯃꯣꯢ ꯖꯣꯕ ꯀꯥꯔꯗꯀꯤ ꯑꯗꯨ ꯆꯠꯄꯅꯦ ꯃꯣꯔꯅꯤꯡ ꯎ
ꯑꯦꯕꯤꯗꯦ
ꯑꯍꯣꯏ ꯍꯣꯏ ꯑꯦꯕ꯭ꯔꯤꯗꯦ
ꯅꯨꯡꯇꯤꯒꯤ ꯆꯠꯄ꯭ꯔꯅꯦ
ꯑ ꯆꯠꯂꯦ ꯃꯣꯔꯅꯤꯡꯁꯨ ꯏꯚꯅꯤꯡꯁꯨ
ꯐꯥꯏꯅꯦ ꯅꯪꯁꯨ ꯋꯥꯀꯤꯡ ꯈꯔ ꯆꯠꯂꯨ ꯍꯦ ꯋꯥꯛꯀꯤꯡ ꯆꯠꯄ ꯍꯧꯔꯣ ꯑꯩꯈꯣꯏ ꯏꯃꯥꯒ ꯋꯥꯛꯀꯤꯡ ꯆꯠꯄ ꯍꯧꯔꯣ ꯃꯇꯝ ꯂꯩꯕ ꯀꯥꯟꯗꯀꯣ ꯃꯇꯝ ꯍꯦꯡꯒ꯭ꯔꯗꯤ ꯌꯥꯔꯔꯣꯢ
ꯅꯪꯁꯨ ꯆꯠꯄ꯭ꯔꯣ
ꯍꯥꯏꯗꯤ ꯄꯪꯆꯦꯟ ꯋꯥꯋꯥꯛꯀꯤꯡ ꯆꯠꯄ ꯅꯠꯇꯦ ꯑꯩꯗꯤ ꯆꯦꯟꯕ
ꯐꯔꯗ
ꯆꯤꯡꯗ
ꯉꯥꯏꯔꯝꯒꯅꯤ
ꯅꯈꯣꯏꯔꯣꯝꯗ ꯆꯤꯡꯒꯨꯝꯕ ꯂꯩꯇ꯭ꯔꯣ
ꯑꯁ ꯂꯥꯞꯄꯦ ꯍꯦ ꯂꯩꯅꯤ ꯂꯩ ꯂꯥꯞꯄꯦ ꯀꯂꯣꯃꯤ ꯑꯅꯤ ꯑꯍꯨꯝ ꯒꯨꯝꯕ ꯆꯠꯒꯅꯤ ꯀꯗꯥꯢꯗꯒꯤ ꯀꯤꯂꯣꯃꯤꯇꯔ ꯑꯅꯤ ꯑꯍꯨꯝ ꯃ ꯀꯤꯂꯣꯃꯤꯇꯔ ꯄ ꯊꯥꯏꯅꯗꯤꯀꯣ ꯑꯗꯨꯝ ꯈꯣꯡꯅ ꯑꯗꯨꯝ ꯆꯠꯄꯅꯦ ꯆꯤꯡ ꯃꯊꯛ ꯊꯥ
ꯎꯝ
ꯍꯥꯏꯗꯤ ꯑꯗꯨꯒꯤ ꯑꯗꯨꯒꯤ ꯆꯤꯡꯉꯜ ꯊꯤꯡꯒꯤ ꯑꯃꯃꯥꯏ ꯊꯀꯣ ꯑꯗꯨꯐꯥꯎ ꯆꯠꯄ ꯀꯥꯟꯗꯀꯣ ꯑꯩ ꯀ꯭ꯂꯥꯁ ꯅꯥꯏꯟ ꯀꯥꯕ ꯀꯥꯟꯗꯀꯣ ꯑꯩ ꯑꯩꯒꯤ ꯀꯥꯖꯤꯟꯁꯤꯡꯅꯀꯣ ꯄꯨꯔꯥ ꯁꯟꯄꯟ ꯇꯧꯅꯦ ꯀꯗꯥꯏꯗꯒꯤ
ꯎꯝ
ꯑꯗꯨꯗꯤ ꯑꯩ ꯁꯨꯝ ꯆꯠ ꯆꯠꯇ꯭ꯔꯦ ꯑꯗꯨꯗꯤ ꯅꯨꯡꯉꯥꯏꯌꯦꯕꯀꯣ
ꯎꯝ
ꯃꯣꯏꯒꯤ ꯆꯤꯡ ꯃ ꯊꯛꯄ ꯀꯥꯕ ꯀꯥꯟꯗ ꯑꯦꯁꯦꯝꯕ꯭ꯂꯤꯗꯣ ꯑꯦꯁꯦꯝꯕ꯭ꯂꯤ ꯀ ꯎꯕꯅꯦ
ꯑꯣ
ꯑꯗꯨ ꯅꯨꯃꯤꯠꯇꯒꯤꯁꯨꯝ ꯆꯠꯀꯗ꯭ꯔꯦ ꯔꯗꯤꯗꯒꯤ ꯁꯟꯕꯥꯗꯧꯕꯗꯝ
ꯆꯤꯡ ꯀꯥꯗ꯭ꯔꯁꯨ ꯄꯨꯡ ꯃꯈꯥꯏ ꯑꯦ ꯕꯤꯁ ꯄꯨꯡ ꯃꯈꯥꯏꯗ ꯋꯥꯛꯀꯤꯡ ꯆꯠꯅꯤꯡꯉꯥꯏ ꯍꯣꯠꯅꯧꯋꯌꯦ
ꯑꯝ
ꯄꯨꯡ ꯃꯈꯥꯏ ꯋꯥꯀꯤꯡ ꯎꯝ ꯎꯝ
ꯆꯠꯄ ꯀꯥꯟꯗ ꯑꯗꯨꯝ ꯋꯥꯏꯔ
ꯆꯁ
ꯑꯁꯦꯡꯕꯒꯤꯅꯦ ꯌꯗ ꯌꯨꯝꯗ ꯁꯥ ꯑꯃꯒꯤ
ꯑꯗꯨ ꯁꯥꯡꯕꯗꯣ ꯑꯗꯨ ꯁꯥꯡꯕꯗꯣ ꯄꯨꯡ ꯑꯃꯒꯨꯝꯕ ꯆꯠꯂꯣ ꯑꯩꯈꯒꯤ ꯕꯤꯔꯡꯗꯒꯨꯕ ꯁꯥꯡꯉꯦ ꯍꯥꯏꯕ ꯅꯠꯇ꯭ꯔꯣ ꯅꯪ ꯍꯥꯏꯅꯤꯡꯉꯤꯁꯦ
ꯅꯠꯇꯦ ꯕꯦꯔꯤꯟꯗꯥ ꯑꯩꯈꯣꯏꯒꯤ ꯌꯨꯝ ꯀꯃꯟꯔꯣꯝꯗꯒꯤꯀꯣ ꯀ꯭ꯔꯤ ꯇꯧꯔꯁ ꯑꯗꯨꯝꯒ ꯑꯗꯨꯝ ꯆꯠꯄꯗꯣ ꯆꯪꯍꯜꯂꯒꯦ ꯑꯗꯨꯝ ꯊꯕꯛ ꯆꯨꯞꯕ ꯈꯪꯗ ꯑꯗꯨꯝ ꯆꯠꯄꯗꯣ ꯌꯨꯝꯗ ꯁꯥ ꯑꯃꯒꯤ ꯆꯠꯄ ꯄꯗꯣ ꯌꯥꯝ ꯁꯥꯡ ꯍꯥꯢꯕ
ꯑꯗꯨꯁꯨ ꯑꯗꯨ ꯂꯩꯔꯦ ꯑꯗꯣ ꯅꯈꯣꯏꯒꯤ ꯕꯦꯔꯦꯟꯗꯥꯒꯨꯝꯕ ꯂꯩꯔꯗꯤ ꯃꯤꯅꯤꯠ ꯎꯝ ꯊꯥꯔꯇꯤ ꯃꯤꯅꯤꯠꯁꯀꯨꯝꯕ ꯅꯠꯇ꯭ꯔꯦ ꯄꯨꯡ ꯑꯃꯒꯨꯝꯕꯁꯦ ꯁꯨꯝ ꯆꯠꯂꯣꯕ ꯄꯨꯡ ꯑꯃ ꯇꯥꯏꯃꯔ ꯊꯝꯂꯒꯀꯣ ꯏꯁꯩ ꯇꯥꯕ꯭ꯔꯥ ꯏꯁꯩ ꯇꯥꯔꯒ ꯄꯨꯡ ꯑꯃꯒꯨꯝꯕ ꯆꯠꯂꯣ ꯑꯩ ꯑꯩꯐꯥꯎ ꯆꯠꯂꯤꯍꯦ ꯄꯨꯡ ꯑꯃ ꯄꯨꯡ ꯑꯃ ꯅꯣꯡꯒꯨꯝꯕꯒꯤ ꯄꯨꯡ ꯃꯈꯥꯏꯗ ꯆꯠꯂ ꯁꯣꯏꯗꯕꯤꯗ
ꯀꯔꯤꯅ ꯌꯨꯝ ꯌꯨꯝ ꯃꯅꯨꯡꯗ
ꯑꯥ ꯌꯥꯝ ꯃꯅꯥꯛꯗ ꯑ ꯂꯝꯖꯗ
ꯍbbbb
ꯄ ꯃꯈꯥꯏꯒꯤ ꯆꯠꯂꯦ
ꯑꯗꯨꯒꯤ ꯂꯝꯕꯤꯗꯣ ꯅꯨꯡꯉꯥꯏꯕ꯭ꯔꯥ
ꯁꯨꯝꯅ ꯌꯥꯏꯗ
ꯑꯣ ꯐ꯭ꯂꯦꯠ ꯑꯣꯏꯕꯁꯨ ꯂꯩꯕ꯭ꯔꯥ ꯑꯣ ꯑꯣ ꯑꯦꯌꯥ ꯑꯣ
ꯑꯗꯨꯃ ꯂꯩꯦ ꯎꯝ ꯁꯣꯏꯗꯕꯤ ꯆꯂꯣꯍꯦ
ꯆꯠꯀꯦ ꯆꯠꯀꯦ ꯊꯥꯏꯅꯅꯤ ꯋꯥꯛꯀꯤꯡꯒꯨꯝꯕ ꯑꯗꯨꯝ ꯑꯗꯨ ꯆꯠ ꯆ ꯅꯃꯤꯉ
ꯃꯇꯝꯗꯗꯤ ꯏꯁꯤꯡꯁꯦ ꯐꯖꯅ ꯊꯥꯛꯀꯗꯕꯅꯦꯀꯣ ꯏꯁꯤꯡ ꯐꯖꯅ ꯊꯥꯔꯗꯤ ꯁꯥꯕꯁꯦ ꯈꯔ ꯐꯕꯅꯦ ꯎ ꯑꯩꯗꯤ ꯁꯥꯔꯗꯤ ꯑꯩꯈꯣꯏ ꯆꯝꯄ꯭ꯔꯥ ꯆꯝꯄ꯭ꯔꯥꯒ ꯑꯩꯈꯣꯏ ꯆꯝꯄ꯭ꯔꯥꯅꯤ ꯑꯗꯨꯒ ꯑꯩꯈꯣꯏ ꯎꯝ ꯀꯔꯤꯕ ꯊꯨꯝꯃꯦ ꯀꯣ ꯑꯗꯣ ꯏꯁꯤꯡꯗ ꯍꯥꯞꯄꯒ ꯊꯛꯗꯥꯦ ꯥꯏꯗ
ꯑꯧ ꯅꯨꯡꯉꯥꯏꯔꯝꯅꯦ ꯑꯩꯈꯣꯏ ꯆꯝꯄ꯭ꯔꯥ ꯌꯥꯝ ꯄꯥꯜ ꯀꯥꯟꯗꯀꯣ ꯍꯥꯏꯕꯤꯔꯛꯀꯦ
ꯆ꯭ꯔ ꯄꯥꯃ ꯀꯗ ꯉꯥꯏꯔꯤ ꯌꯥꯔꯣꯏ
ꯆꯖ ꯍꯥꯏ ꯍꯧꯖꯤꯛꯄꯥꯎ ꯀꯅꯥ ꯆꯝꯄ꯭ꯔꯥ ꯂꯩꯒꯤꯅꯤ
ꯂꯩꯌꯦ ꯂꯩꯌꯦ ꯑꯩꯈꯣꯏ ꯐꯥꯎ ꯍꯧꯖꯤꯛꯐꯥꯎ ꯉꯔꯥꯡ ꯅꯍꯥꯟ ꯍꯧꯖꯤꯛꯐꯥꯎ ꯆꯠ ꯆꯥꯔꯤ
ꯑꯣ ꯅꯣꯏ ꯐꯣꯔꯖꯤꯟ ꯇ ꯑꯣꯏꯔꯝꯃꯅꯤ
ꯃꯌꯥꯡ ꯃꯆꯥꯈꯣꯏ ꯃꯌꯥꯝ ꯌꯣꯟꯕꯗꯨꯗꯤ
ꯃꯣꯏꯗꫭ ꯍꯥꯎꯗꯦ ꯑꯩꯒꯤꯗꯤ ꯂꯣꯀꯦꯜꯒꯤꯅꯣ ꯍꯥꯎꯋꯦ ꯇꯒꯅ ꯍꯥꯎꯅꯤ ꯑꯈꫭꯏꯁꯨ ꯍꯥꯎꯅꯤ
ꯇꯦ ꯆꯥꯎ ꯍꯥꯏꯕꯅꯤ ꯑꯗꯨ ꯑꯣꯏꯔꯗꯤ ꯊꯛ ꯊꯥꯛ ꯑꯗꯤ ꯑꯦ ꯁꯥꯕꯗꯣ ꯈꯔ ꯐꯩꯌꯦꯕ
ꯎꯝ
ꯎꯝ ꯎꯝꯗꯤ ꯍꯥꯏ ꯊꯕꯛꯇꯗꯤ ꯄꯥꯡꯊꯣꯛꯔꫭꯏ ꯍꯥꯏ ꯈꯪꯉꯦ
ꯌꯥꯔꯦ ꯄꯪꯍꯥꯏ ꯍꯥꯏꯒꯅꯨ ꯑꯩ ꯊꯋꯦꯅ ꯆꯠꯂꫭꯍꯦ
ꯍꯥꯏꯕ ꯀꯥꯟꯗ ꯍꯣꯏ ꯍꯣꯏ ꯍꯣꯏ ꯍꯥꯏꯔꯒ ꯍꯥꯏꯕꯗꯣ
ꯏꯁ ꯌꯥꯔꯦꯍꯦ ꯑꯗꯨꯝ ꯇꯧꯋꯤꯅ
ꯎꯝ
ꯑꯁ ꯑꯩ ꯍꯌꯦꯛ ꯈꯟꯕꯗ ꯀꯣꯛ ꯉꯥꯡꯋꯦꯗ
ꯎꯝ
ꯄꯥꯗꯕꯩ ꯅꯠꯇꯦꯀꯣ ꯄꯥꯗꯤ ꯄꯥꯏꯌꯦꯀꯣ ꯑꯩꯅ ꯁꯥꯕꯒꯤꯗꯣ ꯆꯠꯄꯗꯣ ꯆꯠꯊꯣꯛ ꯆꯠꯁꯤꯟ ꯇꯧꯕꯗꯣ ꯑꯗꯨꯒꯤꯗꯣ ꯃꯥꯊꯥ ꯌꯥꯝ ꯁꯥꯏ ꯍꯥꯏꯕꯅꯤ ꯁꯥꯕꯒꯤ ꯏꯔꯨꯔꯒ ꯆꯣ ꯏꯔꯨꯔꯒ ꯆꯠꯂꯁꯨ ꯀꯣ ꯁꯥꯕꯅꯤꯅꯀꯣ ꯑꯗꯨꯒ ꯑꯗꯨꯝ ꯆꯠꯄꯒꯤ ꯁ ꯍꯥꯏꯁꯤꯔꯥ ꯑꯦꯛꯖꯝ ꯊꯥꯗꯣꯏ ꯑꯦꯛꯖꯝ ꯊꯥꯗ꯭ꯔꯤ ꯀꯥꯟꯗꯀꯣ
ꯎꯝ
ꯑꯗꯨꯗꯒꯤ ꯀꯩ ꯍꯥꯏꯁꯤꯔꯥ ꯄꯨꯔꯥ ꯐ꯭ꯔꯦꯁꯇꯣ ꯐ꯭ꯔꯦꯁ ꯑꯣꯏꯔꯝꯕꯗꯣ ꯏꯔꯨꯕꯒꯤ ꯐ꯭ꯔꯦꯁ ꯑꫭꯏ ꯗꯣ ꯄꯨꯔꯥ ꯃꯥꯡꯈ꯭ꯔꯦ ꯀꯣꯜꯃꯨꯛ ꯇꯧꯔꯛꯑꯣ
ꯑꯩꯈꯣꯏꯁꯨ ꯑꯗꯨꯝ ꯃꯅꯥꯏꯗ ꯑꯩꯈꯣꯏꯁꯨ ꯑꯗꯨꯃꯥꯏꯅ ꯇꯧꯋꯤꯗ
ꯇꯕ꯭ꯔꯣ
ꯎꯝ ꯎꯝ
ꯑꯃꯨꯛ ꯇꯧꯔꯛꯑꯣꯀꯣ
ꯀꯟ ꯊꯝꯃ ꯑꯗꯨꯗꯤ
ꯑꯣ ꯐꯃ
ꯍꯥꯥ
ꯅꯪ ꯊꯝꯉꯕꯣ
ꯑꯣꯀꯦ